ꯑꯣꯐ
ꯍꯜꯂꯣ
ꯍꯜꯂꯣ ꯍꯜꯂꯣ ꯑꯣ
ꯀꯩꯗꯧꯔꯤꯒꯦ
ꯍꯜꯂꯣ ꯇꯥꯏꯌꯦ ꯇꯥꯏꯌꯦ ꯑꯁ ꯆꯥꯛ ꯊꯣꯡꯒꯦꯅ ꯇꯧꯔꯛꯁꯤꯒꯦ ꯁꯥꯠ ꯍꯒꯦꯅꯦ ꯇꯣꯂꯣ ꯄꯌꯦ
ꯀꯩ
ꯑꯦꯛꯖꯥꯡꯁꯦ ꯄꯥꯅꯕ ꯏꯔꯣꯟꯗꯦ ꯄꯥꯅꯕ ꯏꯔꯣꯟꯗꯦ ꯑꯗꯨꯒ ꯄꯥꯒ ꯊꯥꯡꯖꯤꯡꯒꯩ ꯏꯔꯣꯜꯂꯒ ꯇꯧꯒꯦ ꯇꯧꯕꯅꯤꯗ
ꯀꯣ ꯁꯨꯇꯤ ꯁꯨꯇꯤ ꯊꯣꯛꯂꯛꯄꯁꯤꯕꯨ ꯀꯣ ꯁꯨꯇꯤ ꯊꯣꯛꯂꯛꯄꯁꯤꯕꯨ ꯀꯩꯅꯣ ꯆꯥꯏ ꯏꯟꯁꯥꯡ ꯊꯣꯡꯉꯒ ꯑꯗꯨꯝ ꯂꯩꯔꯕꯣ
ꯀꯤ ꯌꯥꯗꯦꯅꯦ ꯁꯨꯇꯤ ꯂꯧꯊꯣꯛꯄꯁꯦ ꯆꯥꯛ ꯏꯟꯆꯖꯥꯡꯗ ꯇꯧ ꯂꯩꯔꯦꯅꯦꯍꯦ ꯆꯥꯛ ꯏꯟꯁꯥꯡ ꯂꯩꯔꯤꯅꯦ ꯑꯩꯁꯦ ꯇꯥꯡ ꯇꯔꯥꯊꯣꯏꯅꯦ ꯆꯪꯒꯦ ꯇꯧꯕꯅꯦ
ꯄ꯭ꯔꯣꯒꯥꯝ ꯑꯃ ꯁꯤꯟꯖꯟꯕꯗꯤ ꯌꯥꯏꯅꯦ ꯑꯗꯨꯗꯤ
ꯑ ꯁꯣꯗꯤꯕꯨ ꯀ ꯁꯥ ꯄꯆꯗꯅꯦ
ꯃꯣꯔꯅꯤꯡꯖꯗꯨꯗꯣ
ꯊꯧꯒꯣꯛꯗꯪ ꯆꯥꯍꯧꯒꯗꯕꯕꯤꯅꯦ
ꯌꯥꯏ ꯌꯥꯏ ꯆꯠꯁꯤ ꯆꯠꯁꯤ ꯄꯨꯡ ꯀꯌꯥꯗ꯭ꯋꯥꯏ ꯆꯠꯁꯤ ꯍꯥꯏꯅꯣ
ꯅꯪ ꯊꯃꯛ ꯏꯪꯈꯥꯡ ꯑꯣꯏꯔ ꯑꯩꯈꯣꯏ ꯌꯥ
ꯌꯥꯏꯗ ꯁꯨꯝ ꯀꯣꯏꯊꯣꯛꯄ ꯑꯣꯏꯅ
ꯑ ꯂꯥꯒꯦꯅ ꯂꯩ
ꯁꯟ ꯃꯈꯣꯡꯗꯨꯗꯤ ꯑꯩꯈꯣꯏꯒꯤ ꯊꯣꯡꯈꯣꯡꯒꯤꯗꯨꯗ ꯑꯣꯏꯅ ꯇꯧꯔꯁꯦ
ꯎ ꯈꯔ ꯍꯥꯎꯕ ꯈꯔ ꯍꯪꯒꯣꯏꯗꯕ ꯍꯥꯏꯗꯤ
ꯂꯨꯄꯥ ꯂꯨꯄꯥ ꯆꯥꯝꯃ ꯆꯥꯅ ꯀꯣꯟꯅꯕꯅꯤꯗ ꯃꯤ ꯑꯃꯃꯝꯒꯤ ꯇꯟꯗꯨꯁꯨ ꯑꯣꯇ꯭ꯔꯤꯐꯥꯎ ꯍꯥꯞꯄ ꯑꯗꯩꯗꯤ ꯁꯥꯗꯨꯁꯨ ꯐꯖꯅ ꯃꯔꯥꯡ ꯀꯥꯏꯅ ꯆꯥꯕ
ꯑ ꯑ
ꯚꯔꯦꯟ ꯅꯤ ꯋꯥꯅꯤ ꯆꯥꯝ ꯆꯥ ꯑꯃ ꯆꯥꯔꯦꯕ ꯑꯗꯨꯗ ꯄꯦꯟꯅ ꯆꯥꯏꯑꯦꯕ
ꯑꯣ ꯍꯥꯎꯕꯨ ꯍꯥꯎꯔꯗꯤ ꯑꯩꯈꯣꯏꯗꯤ ꯌꯥꯏꯅ
ꯑꯁ ꯃꯈꯣꯡ ꯍꯥꯏꯥꯏꯗꯗꯤ ꯑꯩꯈꯣꯏꯒꯤ ꯈꯨꯗꯥꯡꯗꯒꯤꯅ ꯈꯨꯅꯤꯡꯐꯧ ꯁꯥꯡꯉꯝꯒꯅꯤ
ꯑꯣ ꯄꯨꯂꯞ ꯍꯦꯇ ꯊꯗꯕꯤꯔ
ꯄꯨꯂꯞ ꯍꯦꯛꯇ ꯊꯥꯗꯕꯤꯅꯤ ꯃꯇꯣꯡ ꯇꯣꯡꯕ ꯌꯥꯎꯔꯒ ꯃꯅꯨꯡꯗ ꯑꯩꯈꯣꯏꯒꯤ ꯃꯈꯣꯡꯒꯤ ꯃꯊꯥꯎꯗꯣ ꯌꯥꯎꯔꯒ ꯂꯣꯏ ꯊꯥꯗꯕꯤꯅꯤ ꯍꯦꯛꯇ ꯑꯗꯩ ꯇꯟꯁꯨ ꯐꯣꯡ ꯐꯣꯡ ꯁꯥꯕ ꯊꯥꯗꯔꯛꯄꯅꯤꯅ ꯍꯦꯛꯇ ꯆꯥꯅꯤꯡꯕꯤꯅꯦꯃꯦ
ꯑꯣ ꯑꯣ ꯌꯥꯏꯗ ꯌꯥꯏꯗ ꯑꯗꯨꯃꯥꯏꯅꯕꯨ ꯇꯧꯗꯤ ꯑꯥ ꯑꯥ ꯑꯗꯣ ꯍꯛꯆꯥꯡ ꯑꯩꯈꯣꯏ ꯀꯦꯜꯁꯤꯌꯝ ꯈꯣꯡꯒꯤ ꯑꯗꯨꯅꯦ ꯍꯥꯏꯁꯦ ꯑꯗꯨ ꯑꯗꯨꯅꯦ ꯑꯩꯅ ꯍꯪꯅꯤꯡꯉꯤꯁꯦ ꯈꯣꯡꯒꯤ ꯁꯔꯨ ꯁꯥꯌꯥꯡ ꯂꯝꯖꯦꯜ ꯆꯦꯟꯕ ꯈꯣꯠꯄꯣ ꯌꯥꯝ ꯅꯨꯡꯉꯥꯏ ꯀꯦꯜꯁꯤꯌꯝ ꯌꯥꯝ ꯐꯪꯉꯦ ꯍꯥꯏ
ꯎꯝ ꯑꯗꯨ ꯈꯔ ꯈꯔ ꯁꯟꯗꯦ ꯁꯟꯗꯦꯗ ꯁꯦꯇꯔꯗꯦ ꯁꯟꯗꯦ ꯁꯠꯇꯔꯗꯦꯗ ꯈꯔ ꯈꯔ ꯆꯥꯕ ꯌꯥꯕꯖꯥꯠꯅꯦ ꯑꯗꯨꯗꯣ
ꯑꯣ ꯑꯣꯥ
ꯑꯗꯨꯅꯦ ꯑꯩꯁꯨ ꯄꯥꯝꯃꯤꯁꯤꯅ ꯑꯗꯨ ꯑꯝꯇ ꯈꯤꯇ ꯆꯥꯔꯒ ꯍꯛꯆꯥꯡꯗ ꯈꯤꯇꯥꯪ ꯀꯟꯈꯠꯂꯟꯒꯦꯅ
ꯅꯣꯏꯒꯤ ꯅꯣꯏꯒꯤ ꯗꯥ ꯂꯨꯍꯣꯡꯕꯗꯨꯕꯨ ꯀꯃꯥꯏꯅ ꯇꯧꯔꯒꯦ ꯑꯥ
ꯑꯩꯈꯣꯏ ꯗꯥ ꯂꯨꯍꯣꯡꯕ ꯂꯣꯏꯈ꯭ꯔꯦ
ꯂꯣꯏꯈ꯭ꯔꯦ
ꯑꯥ
ꯒꯥꯔꯤ ꯌꯧꯔꯛꯄ꯭ꯔꯣ
ꯑꯥ
ꯅꯨꯄꯤꯅ ꯅꯨꯄꯤꯅ ꯒꯥꯔꯤ ꯑꯃ ꯎꯟꯂꯛ ꯑꯦ ꯍꯥꯏꯕ ꯄꯥꯎ ꯑꯃ ꯇꯥꯏꯗ
ꯑꯣ ꯍ ꯑꯣ ꯍꯣ ꯍ ꯍꯣꯏ ꯄꯣꯔꯛ ꯑꯦ ꯄꯣꯔꯛ ꯑꯦ
ꯀꯔꯤ ꯒꯥꯔꯤꯅꯣ
ꯑꯥ ꯃꯣꯏ ꯕꯦꯁꯄꯥ ꯑꯣꯏꯔ ꯃꯥꯜꯂꯦꯅꯦ
ꯑꯗꯨ ꯒꯥꯔꯤꯗꯣ ꯊꯧꯗꯕꯤꯗꯕ ꯃꯥꯅ ꯗꯥꯏ ꯑꯣ ꯑꯣꯏꯅ
ꯑꯥ ꯆꯞ ꯃꯥꯟꯅꯩꯗ ꯑꯗꯨ ꯅꯥꯪꯕꯨ ꯀꯔꯤ ꯗꯥꯏꯠꯇ ꯆꯥꯔꯤꯒꯦꯅꯦ ꯅꯥꯪꯕꯣ ꯂꯥꯝꯖꯦꯜ ꯆꯦꯟꯕꯗꯨꯕꯣ
ꯑꯁ ꯍꯧꯗ ꯉꯥꯏꯔꯤꯕꯅꯤꯅ ꯂꯐꯣꯏ ꯁꯪꯒꯣꯝ ꯑꯗꯨ ꯈꯛꯇ ꯆꯥꯗ ꯉꯥꯏꯔꯤ
ꯄꯥꯔꯣ ꯑꯩꯅ ꯅꯉꯣꯟꯗ ꯍꯥꯏꯒꯗꯕꯗꯤ ꯑꯩꯈꯣꯏ ꯃꯩꯇꯩꯒꯤ ꯊꯔꯣꯏꯒꯁꯦ
ꯎꯝ
ꯑꯩꯈꯣꯏꯒꯤ ꯊꯔꯣꯏꯒꯨꯝꯕ ꯁꯤꯁꯤꯗ ꯃꯔꯛ ꯃꯔꯛꯇ ꯆꯥꯎ ꯀꯦꯜꯁꯤꯌꯝ ꯌꯥꯝ ꯐꯪꯕꯅꯤ
ꯎꯝ
ꯊꯔꯣꯏ ꯆꯥꯒꯗꯕꯅꯤ ꯎꯁꯣꯏ ꯆꯥꯒꯗꯕꯅꯤ ꯑꯩꯈꯣꯏꯅ ꯍꯛꯆꯥꯡꯗ ꯐꯩ ꯍꯥꯏꯔꯤ ꯅꯪ ꯥꯗꯥꯥꯏꯠꯇꯨ ꯆꯥꯔ ꯁꯣꯝ ꯅꯥꯀꯟꯗ ꯅꯤꯌꯨꯇꯔꯤꯁꯟꯗꯣ ꯑꯁꯦꯡꯕ ꯂꯥꯛꯑꯒꯗꯤ ꯅꯉꯣꯟꯗ ꯀꯥꯅꯅꯤꯕ ꯀꯦꯜꯁꯤꯌꯝ ꯆꯥꯕ ꯃꯇꯝꯗ ꯅꯪ ꯊꯔꯣꯏ ꯆꯥꯕ ꯃꯇꯝꯗ ꯒꯨꯂꯤ ꯀꯦꯜꯁꯤꯌꯝ ꯀꯦꯞꯁꯨꯜ ꯑꯅꯤ ꯆꯥꯕꯒ ꯆꯞ ꯃꯥꯟꯅꯩꯕ ꯑ
ꯎꯁꯣꯏꯒꯨꯝꯕꯗꯤ ꯑꯗꯨꯝ ꯇꯣꯏꯅ ꯆꯥꯏ
ꯍꯣꯏ ꯍꯣꯏ ꯎꯁꯣꯏꯕꯨꯗꯤ ꯍꯧꯖꯤꯛ ꯁꯤꯖꯟꯅꯤꯅ ꯑꯗ ꯊꯧꯔꯣꯏꯗꯨꯁꯨ ꯈꯔ ꯆꯥꯁꯤꯟꯒꯗꯕꯅꯤ ꯑꯗꯨꯃꯥꯏꯅ ꯑꯩꯈꯣꯏꯒꯤ ꯀꯩ ꯍꯥꯏꯅꯤ ꯅꯁꯥꯗꯣ ꯅꯈꯨꯠ ꯁꯣꯛꯇꯅꯕ
ꯊꯔꯣꯏꯗꯣ ꯏꯐꯪ ꯐꯪꯗꯦꯅꯦ
ꯀꯩ ꯗꯧꯕꯩ ꯐꯪꯉꯣꯏꯗꯣꯏꯅꯣ ꯊꯔꯣꯏ ꯍꯟꯗꯛꯇ ꯑꯩꯈꯣꯏ ꯀꯩꯅꯣ ꯇꯧꯗꯣꯏꯅꯦ ꯇꯨꯔꯦꯟ ꯏꯁꯤꯡ ꯀꯪꯗꯅ ꯃꯤ ꯉꯥ ꯐꯥꯅꯗꯅ ꯊꯔꯣꯏ ꯕꯖꯥꯔꯗ ꯑꯗꯨꯝ ꯊꯣꯛꯏ ꯀꯩꯅꯣ ꯊꯔꯣꯏ ꯃꯌꯥꯝ ꯁꯨꯏ ꯀꯩꯅꯣ
ꯀꯩꯅꯣ ꯅꯣꯏ ꯉꯍꯥꯟꯅ ꯏꯁꯤꯠ ꯂꯦ ꯍꯥꯏꯕꯔꯥ ꯀꯩꯅꯣ ꯉꯥ ꯐꯥꯏ ꯍꯥꯏꯕꯔ ꯀꯩꯅꯣ ꯀꯌꯥꯝ ꯐꯥꯔꯒꯦ
ꯑꯦ ꯏꯁꯤꯠꯄ ꯅꯠꯇꯦꯗ ꯂꯧ ꯎꯕꯅꯤ ꯂꯧꯗꯣ ꯀꯩꯅꯣ ꯇꯧꯕ ꯂꯧꯗꯣ ꯑꯩꯈꯣꯏꯒꯤ ꯀꯔꯤ
ꯑ ꯏꯁꯤꯡꯗꯨꯅ ꯐ ꯀꯩ ꯍꯥꯏꯅꯤ ꯏꯁꯤꯡꯗꯣ ꯂꯣꯏ ꯊꯨꯝꯖꯤꯜꯂꯝꯃꯕ ꯐꯧꯗꯣ ꯁꯤꯅꯗꯕ ꯑꯗꯨꯒꯤ ꯐꯧꯗꯨ ꯀꯟꯅꯕꯒꯤꯗꯃꯛꯇ ꯑꯃꯒ ꯆꯠꯂꯒ ꯀꯩꯅꯦ ꯇꯧꯔꯨꯕꯅꯤꯗ
ꯎꯟ ꯀꯩꯅꯣ ꯗꯕꯜ ꯀꯣꯄꯤꯡ ꯇꯧꯔꯤꯔꯣ
ꯗꯧꯕꯂ ꯀꯣꯄꯤꯡꯁꯦ ꯃꯃꯥꯡꯗ ꯂꯣꯏꯈ꯭ꯔꯦ ꯍꯟꯇꯛꯅ ꯑꯔꯣꯏꯕꯒꯤ ꯀꯣꯄꯤꯡꯅꯤ
ꯑꯣ ꯑꯗꯨꯗꯤ ꯖꯦꯅꯦꯇꯔ ꯔꯒ ꯖꯦꯅꯦꯇꯔꯒ ꯄꯥꯏꯞꯀ ꯄꯨꯔꯣ ꯏꯁꯤꯡ ꯆꯤꯡꯊꯣꯛꯅꯕ
ꯃꯥꯅꯦ ꯖꯦꯅꯦꯇꯔꯒ ꯄꯥꯏꯞꯀ ꯄꯨꯏꯗꯣ ꯏꯁꯤꯡ ꯆꯤꯡꯊꯣꯛꯅꯕꯅꯦ
ꯏꯁꯤꯡꯗꯤ ꯌꯥꯝ ꯆꯥꯎꯔꯦꯅꯦ ꯍꯟꯗꯛ
ꯏꯁꯤꯡ ꯍꯟꯇꯛ ꯏꯁꯤꯡꯗꯤ ꯃꯔꯥꯡꯀꯥꯏ ꯑꯩꯈꯣꯏ ꯁꯣꯝꯒꯤ ꯑꯣꯏꯅꯗꯤꯀꯣ ꯏꯁꯤꯡ ꯁꯣ
ꯏꯁꯤꯡꯗꯤ ꯃꯔꯥꯡ ꯀꯥꯏꯔꯦ ꯑꯁꯣꯝ ꯅꯥꯀꯟ ꯍꯌꯥꯏ ꯂꯧꯕꯨꯛꯇꯒ ꯍꯌꯥꯏ ꯂꯕꯨꯨꯛ ꯂꯣꯝ ꯋꯥꯡꯃ ꯂꯣꯝꯗꯗꯤ ꯏꯁꯤꯡ ꯑꯝꯇ ꯂꯩꯍꯧꯗꯦꯅꯦ
ꯍꯣ
ꯁꯣꯝ ꯅꯥꯀꯟꯗꯒꯤ ꯑꯝꯇ ꯊꯥꯕꯤꯗ꯭ꯔꯕ ꯀꯩꯅꯣ
ꯑꯩꯁꯨ ꯉꯁꯥꯏ ꯑꯁꯣꯝꯗ ꯁꯦꯛꯃꯥꯏꯔꯣꯝ ꯆꯠꯂꯨꯏꯌꯦ ꯏꯁꯤꯡ ꯋꯥꯅꯍꯧꯔꯤ ꯑꯗꯣ ꯑꯩꯈꯣꯏ ꯁꯋꯥꯏꯗꯅ ꯏꯁꯤꯡ ꯈꯔꯥ ꯅꯨꯡꯉꯥꯏꯕ ꯍꯥꯏ ꯇꯥꯔꯦ
ꯏꯁꯤꯡꯗꯤ ꯑꯩꯈꯣꯏ ꯁꯋꯥꯏꯁꯤꯅ ꯕꯦꯁ ꯇꯥꯔꯦꯅꯦ
ꯑ ꯕꯦꯁ ꯇꯥꯔꯦ ꯕꯦꯁ ꯇꯥꯔꯦ ꯃꯤꯁꯦ ꯊꯕꯛꯁꯦ ꯁꯨꯒꯦꯅ ꯈꯜꯂꯗꯤ ꯑꯩꯈꯣꯏꯗ ꯁꯋꯥꯏꯗꯗꯤ ꯀꯩꯝ ꯂꯩꯇꯦꯗ ꯃꯣꯏ ꯊꯋ ꯌꯥꯕ
ꯂꯣꯏ ꯂꯩꯗ ꯑꯩꯈꯣꯏ ꯑꯗꯨꯝ ꯑꯅꯤꯔꯛ ꯑꯅꯤꯔꯛ ꯐꯧ ꯆꯦꯡ ꯊꯥꯖꯤꯟꯕꯑꯣ ꯐꯧ ꯅꯠꯇ꯭ꯔꯁꯨ ꯑꯇꯣꯞꯄ ꯊꯖꯤꯜꯂꯁꯨ ꯂꯣꯏ ꯌꯥꯕ ꯉꯥꯛꯇꯅꯤꯗ ꯏꯁꯤꯡ ꯃꯔꯥꯡ ꯀꯥꯏꯕꯅꯤꯅ
ꯍꯁ ꯀꯩ ꯀꯩ ꯍꯣꯠꯅꯔꯤꯒꯦ ꯍꯧꯖꯤꯛ ꯀꯟꯁꯤꯕꯣ
ꯍꯧꯖꯤꯛꯀꯥꯟꯁꯦ ꯀꯥ ꯋꯥꯆ ꯑꯃ ꯍꯥꯡꯖꯜꯂꯨꯔꯦꯅꯦ ꯑꯗꯨꯒꯤ ꯒꯥꯔꯤ ꯆꯥꯝꯗꯅ ꯂꯩꯔꯤꯅꯤ ꯑꯥ
ꯀꯥꯎꯁꯝ ꯈ
ꯑꯁ ꯈꯔ ꯈꯔ ꯇꯦꯛ ꯇꯦꯛ ꯒꯥꯔꯤ ꯂꯥꯛꯑ ꯂꯥꯛꯑꯒ ꯈꯔ ꯈꯔ ꯆꯥꯝꯃꯤ
ꯀꯥꯔ ꯑꯃ ꯆꯝꯕꯗ ꯄꯩꯁꯥ ꯀꯌꯥ ꯀ ꯂꯧꯒꯦ
ꯂꯨꯄꯥ ꯆꯅꯤꯗꯩꯅ ꯆꯍꯨꯝ ꯑꯗꯨꯝ ꯂꯧꯋꯦ
ꯑꯗꯨꯅꯕꯨ ꯊꯕꯛ ꯑꯃ ꯇꯧꯕꯗ ꯑꯗꯨꯝ ꯊꯋꯥꯏ ꯊꯕꯛ ꯑꯃ ꯇꯧꯕꯗ ꯑꯗꯨꯝ ꯊꯋꯥꯏ ꯌꯥꯎꯔꯗꯤ ꯑꯗꯨꯝ ꯂꯣꯏ ꯌꯥꯏꯗꯨꯅꯤꯗ
ꯑ ꯑꯣ ꯃꯤ ꯀꯌꯥ ꯆꯥꯝꯗꯣꯏꯕ ꯀꯩꯅꯣ ꯗ ꯂꯥꯛꯀꯅꯤ ꯃꯤ ꯀꯌꯥ ꯆꯥꯝꯃꯤꯟꯅꯩꯅꯣ ꯒꯥꯔꯤꯕꯣ
ꯑꯩꯈꯣꯏ ꯑꯍꯨꯝ ꯆꯥꯃꯤꯟꯅꯩꯅꯦ ꯏꯅꯥꯎꯄꯥ ꯑꯃꯒ ꯏꯌꯥꯝꯕ ꯑꯃꯒ
ꯑꯣ ꯑꯣ ꯑꯣ ꯇꯣꯡꯕꯅ ꯀꯌꯥ ꯀꯌꯥꯒꯗꯤ ꯌꯦꯟꯅꯕ
ꯑꯗꯨꯝ ꯒꯥꯔꯤ ꯌꯥꯝ ꯂꯥꯛꯑꯗꯤ ꯆꯥꯝꯃꯉꯥ ꯆꯥꯇ꯭ꯔꯨꯛ ꯌꯦꯟꯅꯕꯁꯨ ꯌꯥꯎꯋꯤ
ꯊꯇꯤ
ꯑꯗꯩ ꯒꯥꯔꯤ ꯑꯅꯤ ꯑꯍꯨꯝ ꯈꯔ ꯂꯠꯂ ꯂꯥꯛꯑꯗꯤ ꯆꯅꯤ ꯆꯍꯨꯝ ꯑꯗꯨꯋꯥꯏ ꯌꯦꯟꯅꯩꯌꯦ
ꯑꯣ ꯍꯣꯏ ꯖꯤꯀꯨ ꯍꯥꯏꯕ ꯗꯥꯀꯨꯗꯨ ꯅꯣꯏ ꯌꯥꯝꯅ ꯆꯤꯡꯊꯣꯏꯔꯦ
ꯍꯣꯏ ꯃꯥꯅꯦ ꯑꯩꯈꯣꯏ ꯏꯌꯥꯝꯕꯅꯦ ꯃꯥꯒ ꯇꯧꯔꯒꯅ ꯆꯥꯃꯤꯟꯅꯔꯤꯁꯦ
ꯍ ꯍꯣꯏ ꯌꯥꯗ ꯍꯥꯏꯣ ꯃꯥ ꯅꯨꯄꯤ ꯊꯤꯈꯤꯕꯗꯣ ꯑꯉꯥꯡ ꯌꯥꯎꯈ꯭ꯔꯕꯣ
ꯃꯥ ꯅꯨꯄꯤ ꯊꯤꯔꯦ ꯑꯉꯥꯡ ꯌꯥꯎ
ꯍꯧꯏꯁꯨ ꯐꯖꯒꯗ꯭ꯔꯤꯕ
ꯌꯥꯎꯗ꯭ꯔꯤ ꯃꯥꯅ ꯀꯩꯗꯧꯕꯩꯔꯥ ꯈꯔ ꯄꯩꯁꯥ ꯈꯔ ꯇꯥꯅꯤꯡꯕꯩꯔꯥ ꯈꯪꯗꯦꯅꯦ
ꯑꯣ ꯍꯣ ꯍꯣ ꯑ
ꯀꯥꯏꯗꯒꯤ ꯃꯣꯏ ꯃꯆꯤꯟ ꯃꯅꯥꯎ ꯇꯔꯦꯠ ꯅꯤꯄꯥꯜꯃꯨꯛ ꯁꯨꯕꯅꯤꯅ ꯋꯥꯅ ꯍꯤꯡꯖꯕꯅꯤꯅ
ꯍ ꯍ ꯑꯗꯣ ꯃꯣꯏꯒꯤ ꯀꯩꯅꯣ ꯃꯅꯥꯎꯄꯥ ꯆꯤꯡ ꯊꯣꯛꯄ ꯔꯣꯕꯥꯁꯟ ꯍꯥꯏꯕ꯭ꯔꯥ ꯀꯩꯅꯣ ꯑꯃ ꯂꯩꯕꯗꯣ ꯃꯥꯏ ꯂꯨꯍꯣꯡꯕꯗꯨꯕꯨ ꯇꯥꯡ ꯇꯔꯥ ꯇꯔꯥ ꯍꯥꯏꯁꯤ ꯁꯊꯔꯣ
ꯑꯣ ꯑꯣ ꯑꯣ ꯍ ꯃꯥꯒꯤ ꯂꯨꯍꯣꯡꯕꯗꯣ ꯁꯤꯅꯤ ꯁꯦ ꯁꯨꯃꯥꯏꯅ ꯇꯧ ꯑꯥ ꯁꯨꯃꯥꯏꯅ ꯇꯧꯕꯅꯤ ꯇꯥꯡ ꯀꯨꯟꯇꯔꯦꯠꯇ ꯑꯣꯏꯒꯗꯕꯗꯣ ꯇꯥꯡ ꯀꯨꯟꯃꯊꯣꯏ ꯑꯗꯨꯗꯥꯋꯥꯏꯗ ꯃꯙꯧ ꯃꯄꯨ ꯃꯣꯏꯒꯤ ꯃꯄꯥ ꯄꯣꯛꯄ ꯑꯩꯈꯣꯏ ꯃꯄꯥꯗꯣ ꯃꯄꯨꯗꯣ ꯂꯩꯈꯤꯗ꯭ꯔꯦ ꯑꯥ ꯑꯗꯨꯒꯤ ꯁꯣꯔꯥꯠꯇꯣ ꯑꯗꯨꯒꯤ ꯁꯣꯔꯥꯠꯇꯣ ꯍꯌꯦꯡꯅꯦ ꯑꯗꯨꯒꯤ ꯌꯩꯊꯣꯛꯑꯦꯕ ꯂꯨꯍꯣꯡꯕꯗꯣ ꯑ ꯍꯌꯦꯡ ꯁꯣꯔꯥꯠꯅꯤ ꯑꯗꯨꯒꯤ ꯌꯩꯊꯣꯛꯑꯦꯕ
ꯎꯝ ꯑꯣ ꯅꯪ ꯇꯥꯡ ꯇꯔꯥ ꯇꯥꯔꯦ ꯍꯥꯏꯔꯤꯁꯤꯦꯕꯀꯣ
ꯑ ꯍꯩꯖꯤꯡꯄꯣꯠꯅ ꯇꯥꯡ ꯅꯤꯄꯥꯥꯟ ꯑꯗꯨꯒ ꯂꯨꯍꯣꯡꯕꯅ ꯇꯥꯡ ꯇꯔꯥ ꯑꯗꯨꯃꯥꯏꯅ ꯇꯧꯔꯦ ꯑꯁ ꯃꯥꯏꯁꯨ ꯕꯦꯔꯥꯅꯤꯗ ꯕꯥꯇꯣꯟꯒ ꯂꯣꯏ ꯆꯠꯂꯣꯏꯔꯕꯅꯤꯗ
ꯑ ꯄ ꯆꯥꯏ
ꯃꯇꯣꯟꯗꯤ ꯑꯗꯨꯝ ꯆꯤꯟꯍꯥꯏ ꯑꯣꯏꯅ ꯂꯣꯏ ꯍꯥꯏꯈ꯭ꯔꯦ ꯂꯩꯀꯥꯏꯒꯤꯁꯨ ꯑꯗꯨꯝ ꯑꯗꯨꯝ ꯃꯣꯏꯅ ꯌꯥꯅ ꯌꯥꯅꯕ ꯁꯤꯟꯅꯈ꯭ꯔꯦ ꯅꯝꯊꯣꯛꯇ꯭ꯔꯦ ꯑꯩꯅ ꯑꯩꯅ ꯍꯥꯏꯕꯅꯤ ꯃꯣꯏꯗ ꯅꯣꯏ ꯃꯤ ꯂꯣꯏ ꯁꯨꯅꯗꯤ ꯌꯧ ꯀꯣ ꯇꯥꯡ ꯅꯪꯒꯤ ꯀꯨꯟꯇꯔꯦꯠꯇꯣ ꯃꯥꯏ ꯀꯨꯟꯇꯔꯦꯠꯇꯣ ꯑꯁꯇꯤꯖ ꯇꯥꯥꯁꯜꯂꯦꯕ
ꯀ
ꯃꯤ ꯁꯣꯏꯗꯅ ꯂꯥꯛꯀꯅꯦꯅ ꯑꯩꯅ ꯍꯥꯏꯕ ꯇꯧꯕꯒ ꯅꯨꯡꯗꯥꯡ ꯋꯥꯏꯔꯝꯗ ꯅꯨꯡꯗꯥꯡꯗ ꯁꯤꯒꯤ ꯑꯩꯈꯣꯏꯒꯤ ꯗꯥꯔꯣꯛꯀꯤ ꯆꯣꯡꯊꯥꯝ ꯂꯩꯔꯛꯀꯤꯗꯣ ꯈꯪꯕ꯭ꯔꯣ ꯑꯣꯖꯥ ꯑꯣꯏꯕꯗꯣ
ꯅ
ꯔꯣꯀꯤꯁꯟ
ꯑ ꯍꯣꯏꯅꯦ ꯍꯣꯏꯅꯦ
ꯁꯥꯏꯀꯜ ꯊꯧꯔꯒ ꯃꯤ ꯑꯅꯣꯏꯕꯗꯣ ꯑꯗꯨꯒ ꯄ꯭ꯔꯦꯝꯁꯟ ꯍꯥꯏꯕ꯭ꯔꯥ ꯀꯩꯅꯣ ꯑꯣꯖꯥ ꯑꯣꯏꯕꯗꯣ
ꯑꯣ
ꯃꯕꯥꯅꯤ ꯊꯧꯖꯤꯜꯂꯛꯑꯦ ꯂꯨꯍꯣ ꯃꯤꯒꯤ ꯀꯩꯗꯨꯗ ꯂꯨꯍꯣꯡꯕ ꯌꯩꯊꯣꯛꯈ꯭ꯔꯕꯗꯨꯗ ꯀꯥꯏꯗꯅꯣ ꯁꯤ ꯂꯨꯍꯣꯡꯕ ꯑꯃ ꯂꯩꯕꯗꯨꯕꯨ ꯑꯣꯏꯅ ꯇꯧꯁꯜꯂꯛꯑꯦ
ꯑ
ꯑꯩꯅ ꯐꯖꯅ ꯍꯥꯏꯔ ꯊꯥꯗꯣꯛꯈ꯭ꯔꯦ ꯇꯥꯡ ꯇꯔꯥꯗ ꯇꯥꯔꯦ ꯇꯔꯥꯗ ꯑꯣꯏꯅ ꯂꯥꯛꯑꯣꯅ
ꯍꯣꯏꯔ ꯑꯗꯨꯒꯤꯗꯤ ꯑꯇꯣꯞꯞ ꯑꯩꯈꯣꯏꯁꯨꯗ
ꯂꯩꯀꯥꯏꯒꯤꯕꯨ ꯀꯅꯥ ꯀꯅꯥ ꯇꯧꯕꯖꯥꯠꯅꯣ ꯃꯥꯕꯣ
ꯐꯣꯏ ꯆ ꯀꯥꯏꯂ ꯑꯗꯣ ꯃꯥꯅ ꯃꯔꯤꯛ ꯥꯏꯔꯛꯄ ꯃꯥꯅ ꯀꯤꯕꯤꯤꯖꯣ ꯇꯧꯗ꯭ꯔꯤ ꯃꯥꯜꯂꯦ ꯑꯩꯈꯣꯏ ꯏꯃꯥꯟꯅꯕ ꯀꯤꯁꯟ ꯃꯣꯏꯕꯨꯣꯗꯤ ꯃꯣꯏ ꯌꯔꯛꯛꯇꯣ ꯑꯗꯨ ꯃꯥꯦ
ꯅꯪ ꯆꯠꯇꯣꯏꯔꯣ ꯅꯠꯇ꯭ꯔꯒꯅ ꯂꯩꯍꯧꯗꯣꯏꯔꯣ
ꯑꯦ ꯐꯤꯁꯦꯅ ꯀꯔꯤ ꯆ ꯆꯂꯣꯏ
ꯂꯍꯧꯕꯅ ꯁꯝꯃꯤꯗ ꯑꯩꯈꯣꯏꯗ ꯑꯩꯈꯣꯏ ꯌꯨꯝꯗ ꯆꯥ ꯄꯤ ꯊꯛꯄꯤ ꯂꯣꯏ ꯁꯤꯜꯂꯗꯕꯅꯤ ꯒ꯭ꯌꯥꯟ ꯇꯥꯅ ꯇꯧꯅꯕ
ꯍꯟꯗꯤ ꯌꯦꯡꯁ ꯑꯗꯨꯝ ꯃꯥꯒꯤ ꯂꯨꯍꯣꯡꯕꯗꯣ ꯍꯥꯏꯇꯔꯁꯨ ꯈꯔ ꯍꯥꯕꯤ ꯇꯥꯕꯤꯅ ꯁꯨꯃꯥꯏꯅ ꯇꯧꯔꯦꯣꯠ ꯇꯥꯔꯕ
ꯗꯤ ꯑ ꯍꯥꯏꯔꯒ ꯌꯦꯡꯇꯥꯃꯤ
ꯑ
ꯍꯣꯏ ꯑꯗꯨꯗꯤ ꯑꯩꯁꯨ ꯆꯠꯂꯨꯈꯤꯒꯦ
ꯑꯣ ꯃ ꯏꯔꯨ ꯂꯨꯔꯨꯈꯤꯒꯦ ꯍꯥꯏꯔꯣ
ꯑ
ꯍ ꯍꯣꯏ ꯐꯔꯦ ꯐꯔꯦ ꯑꯗꯨꯗꯤ ꯑꯃꯨꯛ ꯇꯧꯔꯛꯑꯣꯀꯣ ꯊꯝꯃꯦ ꯊꯝꯃꯦ